ꯀꯔꯤ ꯇꯧꯕ꯭ꯔꯣ
ꯆꯥ ꯊꯛꯏꯌꯦ
ꯀꯅꯥ ꯀꯅꯥꯔꯣ
ꯎꯝ ꯍꯧꯖꯤꯛꯇꯤ ꯏꯊꯟꯗ
ꯁꯥꯏ ꯌꯥꯎꯗꯦ
ꯍꯥꯥ
ꯁꯥꯢ ꯌꯥꯎꯗꯦ
ꯆꯥꯗꯨꯕꯨ ꯁꯥ ꯌꯥꯎꯕ꯭ꯔꯣ
ꯅꯠꯇꯦ ꯁꯥꯏ ꯁꯥꯏ
ꯁꯥꯏ ꯑꯣ
ꯅꯣꯏ ꯁꯥꯏꯒ ꯊꯛꯃꯤꯟꯅꯗꯕ꯭ꯔꯣꯕ
ꯂꯩꯇꯤꯌꯦ
ꯑꯁ ꯇꯥꯡ ꯐꯔꯦ ꯍꯦ ꯎꯝꯝ ꯇꯧꯁꯤꯜꯂꯁꯤꯔ ꯈꯪꯗꯦ
ꯍꯦ
ꯌꯥꯒꯦꯔꯣ
ꯀꯣꯟꯅꯥ ꯈꯟꯅꯁꯦ
ꯀꯣꯟꯅ
ꯍꯣꯏ ꯀꯣꯟꯅꯥ ꯈꯟꯅꯁꯦ
ꯑꯁ
ꯍꯜꯂꯣ
ꯍꯧꯖꯤꯛ ꯍꯧꯖꯤꯛꯀꯤ ꯑꯣꯏꯅ ꯇꯣꯡꯁꯤ ꯍꯥꯏꯔꯒ
ꯇꯟꯖꯥꯁꯤꯗ ꯑꯁ
ꯐꯥꯒꯤ ꯇꯧꯕꯅꯤꯗ
ꯅꯠꯇꯦꯗ ꯏꯃꯥ ꯀꯧꯕ ꯑꯗꯨꯒꯤꯅꯤꯗ
ꯍꯥꯥ
ꯏꯃꯥꯅ ꯀꯧꯕ ꯑꯗꯨꯒꯤꯅꯤ
ꯋꯥꯔꯤꯒꯤ ꯋꯥꯅꯦ ꯋꯥꯔꯤꯒꯤ
ꯎꯝ ꯈꯪꯉꯤꯅꯦ ꯏꯃꯥ ꯀꯧꯕꯩꯅꯦ ꯍꯧꯖꯤꯛ ꯑꯩꯅ ꯑꯁ ꯇꯥꯟꯖꯥꯁꯤꯗ ꯍꯥꯏꯕꯗꯣ
ꯑꯣ ꯑꯗꯨꯝ ꯇꯧꯕ꯭ꯔꯥ ꯍꯥꯢꯁꯦ
ꯍꯥꯥ
ꯑꯗꯨꯝ ꯇꯧꯕ꯭ꯔꯕꯥ
ꯑꯗꯨꯝ ꯇꯧꯕ꯭ꯔꯥ ꯍꯥꯏꯗꯤ ꯀꯩꯅꯣ
ꯅꯃꯥꯅ ꯀꯧꯔꯛꯄꯗꯣ
ꯎꯝ ꯃꯥꯒꯤ ꯈꯨꯠꯇ ꯑꯥ ꯀꯩ ꯍꯥꯏꯁꯤꯔꯥ ꯉꯁꯥꯏ ꯍꯤꯡꯒꯣꯜ ꯇꯧꯕ ꯀꯥꯟꯗ ꯎꯝ ꯑꯁ ꯍꯥꯏꯕ ꯍꯩꯇ꯭ꯔꯦ
ꯁꯣꯛꯈꯤꯕ
ꯍꯣꯏ ꯁꯣꯛꯄ ꯅꯠꯇꯦ ꯇꯤꯡꯈꯥꯡꯅ ꯌꯨꯈꯤꯕꯀꯣ
ꯑꯣ ꯌꯥꯝ ꯅꯥꯔꯝꯃꯅꯤ
ꯑꯩꯅ ꯆꯥ ꯄꯤꯊꯛꯈ꯭ꯔꯕꯅꯦ ꯑꯗꯨ ꯍꯥꯟꯅ ꯊꯛꯑꯣ ꯍꯥꯏꯈꯤꯕꯅꯦ
ꯑꯍꯥ
ꯑꯩꯁꯨ ꯑꯩꯁꯨ ꯊꯛꯏꯕ
ꯀꯔꯤ ꯆꯥ ꯈꯛꯇꯔꯣ ꯕꯣꯔꯥꯒ ꯌꯥꯎꯗꯦ
ꯌꯥꯎꯗꯦꯗ ꯊꯥꯎ ꯌꯥꯎꯕ ꯄꯥꯛ ꯊꯥꯛꯇꯦ ꯑꯩꯈꯣꯏꯗꯤ
ꯁ꯭ꯢꯁ ꯐꯤꯒꯔ ꯁꯦꯝꯃꯤꯔꯣꯕ
ꯅꯠꯇꯤꯌꯦ ꯀꯥꯏꯗꯩ ꯐꯤꯀꯔꯅꯣ ꯍꯦ ꯆꯥꯛꯒ ꯊꯛꯇꯕ ꯐꯤꯒꯔ ꯑꯁ ꯆꯪꯗꯦ ꯑꯗꯨꯒꯨꯝꯕ
ꯁꯦ ꯄꯨꯛ ꯊꯜꯂ ꯂꯣꯏꯔꯦ ꯅꯠꯇ꯭ꯔꯣ
ꯎꯝ ꯍꯛꯆꯥꯡ ꯐꯕꯗꯣ ꯈꯜꯂꯒ ꯆꯥꯒꯗꯕꯅꯤ ꯅꯠꯇ꯭ꯔꯣ
ꯎꯝ
ꯍꯛꯆꯥꯡ ꯐꯒꯗꯕꯗꯣ ꯑꯗꯨ ꯈꯜꯂꯒ ꯆꯥꯒꯗꯕꯅꯤ ꯊꯥꯎ ꯕꯣꯔꯥꯒꯨꯝꯕꯁꯨ ꯆꯥꯕꯁꯨ ꯐꯩ ꯑꯗꯨꯕꯨ
ꯍꯪꯗꯦ ꯑꯩꯒꯤ ꯋꯥꯈꯜ ꯂꯣꯟꯅꯤꯀꯣ ꯁꯤꯗꯤ
ꯑꯝ ꯊꯝꯃꯨꯔ ꯑꯩꯗꯤ ꯕꯣꯔꯥꯁꯦ ꯌꯥꯝ ꯄꯥꯝꯃꯦꯕ
ꯑꯩꯗꯤ ꯄꯥꯥꯝꯗꯦ
ꯅꯪꯅ ꯄꯥꯝꯕꯁꯦ ꯀꯔꯝ ꯀꯔꯝꯕꯥ ꯂꯥꯏꯛ ꯁꯃꯣꯁꯥꯒꯨꯝꯕ
ꯄꯥꯝꯗꯦ ꯑꯩꯗꯤ ꯑꯆꯝꯕ
ꯑꯆꯝꯕ ꯑꯆꯝꯕ ꯍꯥꯏꯗꯤ ꯊꯔꯣꯏ ꯆꯝꯐꯨꯠꯇꯤ ꯆꯥꯒꯤꯔꯣ
ꯆꯥꯒꯅꯤ ꯊꯨꯝ ꯍꯥꯞꯄꯗꯤ ꯆꯥꯒꯅꯤ
ꯊꯔꯣꯏ ꯆꯝꯐꯨꯠꯇꯤ ꯑꯩꯗꯤ ꯇꯜꯂꯦꯍꯦ
ꯆꯥꯔꯒꯗꯤ ꯐꯖꯅ ꯆꯥꯝꯃꯒ ꯐꯖꯅ ꯎꯝ ꯊꯣꯡꯉꯒ ꯀꯣ ꯊꯣꯡꯕ ꯍꯥꯏꯁꯦ ꯌꯦꯟꯁꯥꯡ ꯊꯣꯡꯗꯕꯤꯗ ꯑꯗꯨꯝ ꯆꯝꯐꯨꯠ ꯀꯨꯝꯕ ꯊꯨꯝ ꯍꯥꯞꯄꯒ ꯇꯧꯕ ꯑ ꯃꯀꯨ ꯍꯥꯏꯗꯨꯏꯔꯥ ꯃꯥꯒꯤ ꯃꯀꯣꯛꯇꯣ
ꯑ
ꯐꯖꯅ ꯁꯦꯝꯕꯤꯔꯒ ꯂꯧꯕ ꯀꯥꯟꯗ ꯂꯧꯕ ꯍꯥꯏꯕ꯭ꯔꯥ ꯑꯣ ꯊꯣꯡꯕ ꯀꯥꯟꯗ ꯃꯥꯒꯤ ꯃꯀꯨꯁꯤꯡ ꯂꯣꯏ ꯊꯣꯛꯏꯗꯅꯀꯣ
ꯍꯣꯏ
ꯑꯗꯨꯗꯣ ꯐꯖꯅ ꯆꯥꯝꯊꯣꯛꯑꯕ ꯃꯇꯨꯡꯗ ꯑꯃꯨꯛ ꯍꯟꯅ ꯏꯁꯤꯡ ꯍꯥꯞꯄꯒ ꯈꯤꯇꯪ ꯍꯥꯞꯄꯒ ꯊꯨꯝ ꯍꯥꯞꯄꯒ ꯍꯥꯞꯄ ꯑꯗꯨꯗꯤ ꯃꯀꯨꯁꯨ ꯊꯣꯛ ꯊꯣꯛꯈ꯭ꯔꯅꯤ ꯍꯥꯎꯔꯅꯤ ꯆꯝꯐꯨꯠ ꯑꯣꯏꯔꯁꯨ ꯑꯗꯨꯝ ꯆꯥꯒꯅꯤꯗ
ꯑꯣ ꯉꯁꯤ ꯀꯥꯏꯁꯨ ꯀꯥꯏꯗꯁꯨ ꯆꯠꯇ꯭ꯔꯦ ꯏꯪꯈꯣꯜꯗꯩ ꯍꯦꯟꯅ
ꯑꯩꯗꯤ ꯊꯕꯛ ꯆꯠꯂꯦ
ꯀꯔꯤ ꯊꯕꯛ
ꯑꯁ ꯄꯪꯁꯨꯁꯨ ꯄꯪꯆꯠ ꯆꯠꯄꯅꯤꯗ ꯊꯕꯛꯄꯨ ꯃꯤꯉꯣꯟꯗ ꯅꯤꯔꯒ ꯆꯥꯕ ꯇꯟꯕꯩꯀꯣ
ꯑꯣ ꯐꯩ ꯌꯥꯝ ꯐꯩ ꯌꯥꯝ ꯐꯩ
ꯎꯝ ꯅꯪꯗꯤ
ꯑꯩ ꯉꯁꯤ ꯄꯂꯦꯜꯗ ꯗꯦꯡ
ꯎꯝ ꯅꯪꯁꯨ ꯌꯥꯕ꯭ꯔꯣ ꯑꯗꯨ ꯑꯗꯨꯒꯨꯝꯕ
ꯀꯩꯒꯤ ꯀꯩ ꯍꯥꯏꯕ
ꯑꯗꯨꯒꯨꯝꯕꯗꯣ
ꯑꯥꯎ
ꯑꯁ ꯌꯥꯔꯣꯏ ꯍꯥꯏꯅꯤꯡꯗ꯭ꯔꯦ ꯅꯪ ꯒ꯭ꯌꯥꯟ ꯇꯥꯗ꯭ꯔꯕ ꯃꯥꯜꯂꯦ
ꯑꯣꯛꯈꯦ ꯑꯣꯛꯈꯦ
ꯑꯩꯅ ꯍꯥꯏꯁꯤ ꯅꯪ ꯒ꯭ꯌꯥꯟ ꯇꯥꯔꯝꯒꯅꯤ ꯈꯟꯂꯦ ꯎꯝ ꯀꯩꯗꯧꯔꯤꯅꯣ ꯍꯧꯖꯤꯛ
ꯍꯧꯖꯤꯛ ꯏꯔꯨꯕ ꯂꯣꯏꯔꯒ ꯐꯃꯨꯡꯗ ꯇꯨꯝꯒꯦ ꯇꯧꯔꯝꯃꯦ
ꯎꯝ ꯎꯝ ꯅꯨꯡꯗꯤꯟꯗꯕꯨ
ꯅꯠꯇꯦ ꯊꯕꯛ ꯆꯠꯄꯒꯤ ꯈꯔ ꯋꯥꯔꯕ
ꯑꯣ ꯑꯣ ꯐꯩꯅꯦ ꯊꯕꯛ ꯁꯨꯕ ꯍꯩꯔꯗꯤ
ꯎꯝ ꯑꯦꯁ ꯊꯕꯛꯀꯤ ꯋꯥꯗꯤ ꯑꯩꯈꯣꯏꯗꯗꯤ
ꯏꯁ
ꯑꯩꯈꯣꯏ ꯑꯈꯣꯏꯅ ꯑꯈꯣꯏꯅ ꯍꯩꯇꯕ ꯍꯦꯏꯁꯦ ꯅꯨꯄꯤ ꯀꯣꯏꯕꯒꯨꯝꯕ ꯍꯩꯇꯕ
ꯑꯩ ꯍꯧꯖꯤꯛꯀꯥꯟꯒꯤ ꯃꯤꯁꯤꯡꯖꯦ ꯒ꯭ꯌꯥꯟ ꯇꯥꯕꯗꯤ ꯌꯥꯝ ꯁꯥꯔꯒ ꯑꯁ ꯑꯁꯦꯡꯕꯗꯗꯤ ꯎꯝ ꯂꯧꯈꯠꯄ ꯍꯣ ꯌꯥꯗꯝꯅꯦ
ꯑꯩꯗꯤ ꯑꯗꯨꯒꯨꯝꯕ ꯅꯠꯇꯦ ꯀꯣ
ꯑꯦ ꯃꯁꯥ ꯃꯊꯟꯇ ꯊꯥꯒꯠꯂꯤꯁꯦ
ꯅꯠꯇ꯭ꯔꯗꯤ ꯊꯥꯖꯗ꯭ꯔꯗꯤ ꯌꯦꯡꯒꯦꯔꯣ
ꯍꯞꯇꯥ ꯑꯃ ꯀꯣꯏꯅꯔꯁꯨ ꯌꯥꯏ
ꯑꯦ ꯑꯦ ꯆꯠꯂꯨ ꯍꯥꯏ ꯍꯞꯇꯥ ꯑꯃ ꯈꯪꯅꯔꯒ ꯈꯪꯒꯗꯕ ꯅꯠꯇꯦ ꯃꯤꯒꯤ ꯑꯁꯦꯡꯕ ꯃꯆꯨꯗꯤ ꯈꯪꯒꯦ ꯍꯥꯏꯔꯗꯤ ꯆꯍꯤ ꯃꯔꯤ ꯃꯉꯥ ꯈꯪꯅꯔꯒ ꯊꯣꯛꯂꯛꯀꯗꯕꯅꯦ ꯑꯗꯨꯗ ꯑꯍꯥꯟꯕ ꯎꯝ ꯊꯥ ꯆꯠꯂꯥꯥꯍꯥꯏ ꯊꯥ ꯇꯔꯨꯛꯀꯨꯝꯕꯗꯗꯤ ꯀꯩ ꯍꯥꯏꯁꯤꯔꯥ ꯎꯝ ꯑꯗꯨꯝ ꯅꯨꯡꯉꯥꯏꯅ ꯅꯤꯡꯊꯧꯒꯤ ꯃꯍꯥꯔꯥꯅꯤꯒꯤ ꯇꯥꯏꯞꯇ ꯊꯝꯕꯤꯒꯅꯤꯀꯣ
ꯍꯧꯖꯤꯛ ꯎꯔꯤꯕ ꯃꯌꯥꯝꯁꯨ ꯎꯔꯤꯗꯅ ꯅꯪꯁꯨ
ꯈꯪꯗꯦꯗ ꯑꯩꯗꯤ ꯑꯩꯗꯤ ꯀꯣꯏꯅꯔꯛꯇ꯭ꯔꯤꯕꯅꯤꯅ
ꯑꯗꯨꯑꯣꯏꯔꯁꯨ ꯃꯤꯒꯤꯗꯣ ꯇꯥꯗ꯭ꯔꯣ ꯃꯤꯒꯤꯗꯣ ꯎꯗ꯭ꯔꯣ
ꯎꯝ ꯃꯤꯒꯤ ꯅꯨꯡꯁꯤꯅꯕꯗꯨꯕꯨ ꯀꯔꯤ ꯌꯦꯡꯖꯤꯟꯅꯤꯉꯥꯏ ꯃꯊꯧ ꯂꯩꯇꯦꯗ
ꯈꯛꯇ ꯌꯦꯡꯁꯤꯟꯕꯩ ꯋꯥꯅꯗꯕ ꯌꯥꯝ ꯊꯣꯛꯅꯔꯦ ꯁꯤꯗꯤ ꯑꯍꯥꯟꯕꯗꯗꯤ ꯌꯥꯝꯅ ꯑꯐꯕ ꯁꯥꯔꯒ ꯑꯀꯣꯟꯕꯗꯗꯤ ꯑꯗꯨꯝ ꯀꯥꯏꯅꯕ ꯆꯍꯤ ꯃꯔꯤ ꯃꯉꯥꯒꯨꯝꯕ
ꯌꯥꯝ ꯌꯥꯝ ꯀꯨꯏꯅ ꯅꯨꯡꯁꯤꯅꯕꯅ ꯍꯦꯟꯅ ꯀꯥꯏꯅꯒꯟꯕꯅꯦ ꯑꯗꯨꯅ
ꯎꯝ ꯑꯄꯥꯝ ꯑꯄꯥꯝꯕ ꯍꯦꯟꯅ ꯄꯥꯝꯕꯗꯣꯀꯣ
ꯈꯨꯗꯛꯇ
ꯍꯨꯝ ꯑꯗꯨꯒ ꯀꯨꯏꯅ ꯀꯨꯏꯅ ꯅꯨꯡꯁꯤꯅꯔꯒ ꯀꯔꯤ ꯍꯥꯏꯁꯤꯔ ꯄꯥꯝꯗ꯭ꯔꯦ ꯑ ꯆꯠꯈ꯭ꯔꯗꯤ ꯑꯥ ꯅꯨꯄꯤ ꯑꯃꯨꯛ ꯑꯇꯣꯞꯄ ꯀꯣꯏꯔꯅꯤ ꯑꯗꯨꯒ ꯑꯃꯨꯛ ꯂꯧꯁꯤꯂꯅꯤ ꯍꯥꯏꯗꯤ ꯈꯪꯅꯕꯇꯪ ꯉꯥꯏꯔꯤꯕꯅꯤꯅ ꯃꯥꯒꯤ ꯑꯁꯦꯡꯕ ꯀꯂꯔꯁꯨ ꯑꯁꯦꯡꯕꯒꯤ ꯃꯆꯨꯁꯨ ꯈꯪꯗ꯭ꯔꯕꯅꯤꯅ ꯂꯧꯁꯤꯜꯂꯨꯔꯒꯅ ꯍꯥꯟꯅꯒꯤꯗꯣ ꯑꯃꯨꯛ ꯅꯤꯡꯁꯤꯡꯂꯛꯄ ꯑꯗꯨꯃꯥꯏꯗꯣ ꯐꯠꯇꯦꯗ
ꯑꯩ ꯑꯩꯒꯤꯗꯤ ꯀꯣꯏꯅꯗꯕꯤꯗ ꯃꯥꯁꯦ ꯀꯔꯤꯒꯨꯝꯕ ꯀꯔꯤꯔꯥ ꯀꯔꯤ ꯊꯕꯛ ꯇꯧꯕ꯭ꯔꯥ ꯀꯔꯝꯕ ꯃꯤꯔ ꯍꯥꯏꯅ ꯑꯩꯈꯣꯏꯅ ꯑꯗꯨꯗ ꯌꯦꯡꯁꯤꯜꯂꯒ ꯄꯠ ꯂꯧ ꯂꯧꯈꯤ ꯃꯥ
ꯂꯥꯛꯑꯦ ꯅꯪꯒꯤꯁꯤ ꯊꯕꯛ ꯍꯥꯏꯔꯒ ꯅꯨꯄꯤ ꯊꯕꯛ ꯇꯧꯗ꯭ꯔꯗꯤ ꯁꯨꯗ꯭ꯔꯗꯤ ꯂꯧꯔꯣꯢ ꯍꯥꯏꯕꯒꯤ ꯋꯥ ꯐꯝ ꯋꯥꯐꯝ ꯂꯥꯛꯑꯦꯀꯣ ꯑꯗꯨꯗꯤ ꯐꯠꯇꯦꯍꯦ ꯅꯨꯄꯥ ꯊꯣꯛ ꯅꯨꯄꯥ ꯊꯣꯛꯇꯕ ꯃꯥꯜꯂꯦ
ꯅꯠꯇꯦꯕ ꯑꯁ ꯑꯩ ꯑꯩꯅ ꯉꯥꯡꯕ ꯁꯣꯏꯈ꯭ꯔ ꯃꯥꯜꯂꯦ
ꯁꯣꯏ ꯁꯣꯏꯕ ꯅꯠꯇꯤꯌꯦ ꯑꯁꯦꯡꯕꯅꯦ ꯅꯪꯅ ꯍꯥꯏꯔꯛꯏꯗꯣ
ꯊꯕꯛ ꯊꯕꯛ ꯇꯧꯕ ꯑꯗꯨꯒꯨꯝꯕ ꯅꯠꯇꯕ ꯃꯤꯁꯦ ꯀꯔꯝꯕ ꯃꯤꯔꯥ ꯍꯥꯏꯅ ꯀꯣꯏꯗꯤ ꯀꯣꯏꯅꯗꯕꯤꯗ ꯀꯣ
ꯎꯝ
ꯑꯗꯨꯝ ꯌꯦꯡꯁꯤꯜꯂꯒ ꯑꯁ ꯑꯁꯤ ꯃꯤꯁꯦ ꯐꯩꯌꯦ ꯍꯥꯏꯔꯒ ꯂꯧꯈꯤꯕꯅ ꯐꯩꯌꯦꯕ
ꯎꯝ ꯐꯩꯌꯦ ꯐꯩꯌꯦ
ꯃꯅꯤꯡꯗ ꯂꯣꯠ ꯂꯣꯠꯅ ꯌꯦꯡꯂꯒ ꯀꯣ
ꯍꯧꯖꯤꯛ ꯀꯥꯟꯗꯤ ꯅꯨꯄꯥꯁꯤꯡꯁꯦ ꯌꯥꯝ ꯍꯩꯔꯕꯅꯤꯗ ꯅꯨꯄꯤꯁꯤꯡꯁꯦ ꯊꯕꯛ ꯇꯧꯗ꯭ꯔꯗꯤ ꯂꯧꯕꯤꯔꯣꯏ ꯀꯥꯏ ꯑꯁ ꯌꯥꯝ ꯂꯩꯔꯦꯗ
ꯑꯝ ꯊꯕꯛ ꯊꯕꯛ ꯃꯥ ꯄꯨꯟꯅ ꯁꯨꯃꯤꯟꯅꯔꯒ ꯅꯨꯡꯉꯥꯏꯔꯛꯄ ꯌꯥꯏꯅ
ꯎꯝ ꯑꯗꯨꯒꯤ ꯋꯥꯈꯜꯗꯤ ꯍꯧꯔꯛꯄꯗꯗꯤ ꯂꯩꯕꯅꯦ
ꯍꯣꯢ ꯑꯩꯗꯤ ꯈꯪꯗꯦꯀꯣ ꯑꯩꯗꯤ ꯅꯨꯄꯤꯁꯦ ꯄꯥꯛ ꯀꯣꯏꯅꯔꯛꯇꯕ ꯑꯗꯨꯒꯤ
ꯎꯝ ꯎꯝ ꯌꯥꯝ ꯃꯥꯂꯦ
ꯑ ꯊꯥꯖꯗ꯭ꯔꯥ ꯇꯣꯛꯑꯣꯅ
ꯅꯪꯗꯤ ꯀꯌꯥ
ꯌꯥꯝ ꯅꯣꯛꯅꯤꯡꯂꯛꯄ ꯍꯥꯏꯁꯦ ꯅꯪꯒꯤ ꯋꯥꯔꯤꯁꯦ
ꯅꯪ ꯀꯌꯥꯝ ꯀꯣꯏꯅꯔꯛꯀꯦ
ꯑꯩꯔꯣ ꯑꯩꯁꯦ ꯑꯅꯤꯔꯛ ꯑꯅꯤ ꯑꯣꯏꯔꯝꯒꯗ꯭ꯔꯥ
ꯁꯦꯁ
ꯎ
ꯌꯥꯝ ꯐꯠꯇꯕ꯭ꯔꯕꯥ ꯅꯨꯄꯥꯁꯤꯡꯗꯣ ꯅꯪꯅ ꯐꯠꯇꯕ ꯑꯣꯏꯔꯝꯒꯅꯤ
ꯆꯠꯂꯣ ꯍꯥꯏ ꯆꯠꯂꯣ ꯍꯥꯏ
ꯃꯁꯛ ꯃꯁꯛ ꯃꯁꯛ ꯈꯔ ꯐꯖꯔꯕꯅꯤꯅ ꯑꯍꯦꯟꯕ ꯊꯤꯔꯝꯒꯅꯤ ꯅꯪ
ꯆꯠꯂꯣ ꯍꯥꯏ ꯆꯠꯂꯣ ꯍꯥꯏ ꯑꯩ ꯑꯇꯨꯒꯨꯝꯕ ꯊꯤꯗꯦ
ꯄꯥꯟ ꯄꯥꯟꯕ꯭ꯔꯥ
ꯄꯥꯟꯕ꯭ꯔꯥ ꯍꯥꯏꯌꯦ ꯅꯠꯇꯦꯌꯦ ꯑꯩꯗꯤ ꯑꯍꯦꯟꯕ ꯊꯤꯗꯤꯌꯦ
ꯑꯣ ꯍꯧꯖꯤꯛꯇꯤ ꯅꯪ ꯀꯔꯤ ꯀꯔꯤ ꯍꯣꯠꯅꯔꯤꯒꯦ ꯂꯥꯏꯔꯤꯛ ꯇꯝꯕ꯭ꯔꯥ
ꯀꯩꯁꯨ ꯇꯝꯗꯦ ꯑꯩ ꯀꯩꯁꯨ ꯑꯩ ꯀꯣꯂꯦꯖ ꯂꯣꯏꯁꯤꯜꯂꯦ ꯂꯣꯏꯁꯤꯟꯕ ꯆꯍꯤ ꯑꯅꯤ ꯑꯅꯤ ꯂꯣꯏꯔꯦ ꯍꯣꯏ
ꯎꯪ ꯑꯈꯣꯏꯒꯤ
ꯌꯥꯝ ꯂꯤꯔꯗ꯭ꯔꯥ ꯌꯥꯝ ꯂꯤꯔꯗ꯭ꯔꯥ
ꯀꯔꯝ ꯀꯥꯟꯗ ꯂꯣꯏꯕ꯭ꯔꯥ
ꯆꯍꯤ ꯑꯅꯤꯃꯨꯛ ꯐꯥꯔꯦ
ꯑꯩꯈꯣꯏꯅ ꯍꯥꯟ ꯂꯦꯗ
ꯏꯁ ꯐꯥꯏꯌꯦ ꯐꯥꯏꯌꯦ ꯍꯜꯂꯗꯤ ꯐꯥꯏꯌꯦ
ꯑꯩꯅ ꯑꯩꯅ ꯆꯍꯤ ꯑꯃ ꯍꯜꯂꯦ
ꯎꯝ
ꯑꯩꯕꯨꯗꯤ ꯍꯣꯏ ꯂꯥꯏꯔꯤꯛ ꯇꯝꯕꯗꯣ ꯑꯩꯅ ꯈꯔ ꯀ꯭ꯂꯥꯁꯇꯣ ꯑꯩꯅ ꯋꯥꯡꯉꯦꯕ ꯑꯩꯕꯨꯗꯤ ꯒ꯭ꯔꯦꯖꯨꯑꯦꯁꯟ ꯂꯣꯏꯍꯧꯗ꯭ꯔꯦꯕ
ꯀꯩꯅꯣ ꯀ꯭ꯂꯥꯁꯁꯦ ꯋꯥꯡꯉꯦ ꯍꯥꯏꯗꯤ ꯀꯔꯤꯅꯣ ꯒ꯭ꯌꯥꯟ ꯇꯥꯗꯦ
ꯀꯩꯅꯣ ꯀ꯭ꯂꯥꯁꯇꯣ ꯑꯩꯅ ꯍꯦꯜꯂꯦꯕ ꯅꯪꯗꯣ
ꯍꯣꯏꯅꯦ ꯍꯣꯏꯅꯦ ꯅꯪꯅꯦ ꯍꯦꯜꯂꯦ ꯅꯪꯅ ꯆꯍꯤ ꯑꯃ ꯍꯦꯜꯂꯦ ꯍꯥꯏꯗꯨꯗꯤ ꯆꯍꯤ ꯑꯃ ꯍꯥꯂꯦ ꯍꯥꯏꯗꯨꯗꯤ ꯑꯗꯨꯗꯤ ꯎꯝ
ꯑꯗꯨ ꯑꯩ ꯂꯣꯏꯁꯤꯟꯗ꯭ꯔꯦꯕ
ꯀꯔꯤꯒꯤꯅꯣ
ꯑꯁ ꯍꯥꯏꯕ ꯌꯥꯗꯕ ꯑꯃ ꯂꯩꯕ
ꯑꯁ ꯈꯔ ꯐꯔꯛ ꯇꯥꯏꯌꯦ
ꯐꯔꯛ ꯇꯥꯕꯒꯤ ꯂꯣꯏꯍꯧꯗ꯭ꯔꯕ ꯑꯩꯁꯨ ꯆꯠꯄ ꯈꯣꯠꯄ ꯌꯥꯗꯕꯒꯤꯀꯣ
ꯑꯣ ꯒ꯭ꯌꯥꯟ ꯇꯥꯔꯦ
ꯑꯝ ꯑꯗꯨꯃꯥꯏꯅ ꯈꯔ ꯈꯔ ꯒ꯭ꯌꯥꯟ ꯊꯨꯅ ꯇꯥꯔꯗꯤ ꯅꯨꯡꯉꯥꯏꯒꯗꯕ
ꯎꯝ
ꯑꯩꯒꯤ ꯋꯥꯈꯜꯁꯨ ꯈꯔ ꯊꯨꯅ ꯒ꯭ꯌꯥꯟ ꯇꯥꯔꯗꯤꯀꯣ ꯌꯨꯝꯁꯦ ꯊꯨꯅ ꯄꯥꯟꯒꯗꯕꯅꯦ
ꯏꯪ ꯑꯦ ꯑꯦ
ꯍ ꯍ
ꯈꯪꯗ꯭ꯔꯦꯗ ꯅꯣꯏꯒꯤ ꯋꯥꯔꯤꯁꯤꯗꯤ ꯎꯝ
ꯋꯥꯔꯤ ꯂꯩꯇꯕꯩ ꯋꯥꯔꯤ ꯁꯥꯒꯠꯂꯤꯕ ꯈꯪꯉꯁꯨ ꯈꯪꯗꯦꯍꯦ ꯃꯁꯤꯁꯨ
ꯈꯪꯉꯤꯅꯦꯍꯦ
ꯑꯗꯨ ꯅꯪꯁꯨ ꯈꯔ ꯌꯦꯡꯁꯤꯟꯕ ꯌꯥꯗ꯭ꯔꯣ
ꯑꯁ ꯅꯤꯡꯁꯤꯡꯕ ꯇꯜꯂꯦꯗ ꯍꯧꯖꯤꯛꯇꯤ
ꯎꯝ ꯑꯩꯅ ꯅꯪꯉꯣꯟꯗ ꯀꯔꯤ ꯇꯧꯒꯦꯔꯥ